ꯃꯣꯔꯗꯟ ꯍꯥꯏꯌꯦ ꯃꯣꯔꯗꯟ ꯏꯟꯗꯤꯌꯥꯟ ꯂꯦꯡꯒꯣꯢꯁ ꯍꯥꯢꯌꯦ
ꯎꯝ ꯑꯗꯨꯅꯦꯕ ꯑꯗꯨꯗꯩꯗ ꯃꯥꯅ ꯃꯅꯤꯄꯨꯔꯤꯗꯣ ꯂꯧ ꯂꯧꯕꯅꯦꯕꯀꯣ ꯃꯅꯤꯄꯨꯔꯗ ꯔꯤꯁꯔꯁ ꯇꯧꯋꯦ ꯍꯥꯏꯌꯦꯕ ꯑꯗꯩꯗ ꯑꯩꯅ ꯃꯥ ꯑꯣꯏꯗꯣꯏꯔꯥ ꯀꯅꯥ ꯑꯣꯏꯗꯣꯏꯅꯣꯁꯦ ꯑꯁꯣꯗ ꯇꯧꯕꯅꯦ ꯑꯗꯨꯅꯦꯗꯤ ꯍꯥꯏꯕ ꯑꯉꯥꯡ ꯊꯥꯗꯣꯛꯑꯣ ꯍꯥꯡꯍꯜꯂꯁꯤꯔ ꯈꯪꯗꯦ ꯑꯉꯥꯡ ꯑꯃ ꯇꯟꯅꯕ ꯃꯣꯏ ꯇꯃꯤꯟꯅꯔꯛꯄ ꯗꯤ ꯑꯝ ꯇꯃꯤꯟꯅꯔꯛꯄ ꯑꯉꯥꯡ ꯑꯃꯗꯤ ꯂꯩꯌꯦꯕ ꯃꯣꯏꯒꯤ ꯃꯃꯥꯟꯅꯕꯅꯦ ꯍꯥꯏꯌꯦꯕꯀꯣ ꯃꯣꯏꯅ ꯑꯃꯨꯛ ꯊꯥꯖꯟꯗꯝꯅꯤꯅ ꯑꯗꯨꯒꯤ ꯑꯃꯨꯛ ꯍꯪꯕꯤꯌꯣꯗꯣ ꯌꯥꯔꯛꯇꯔꯥ
ꯁꯤꯗꯤ ꯗꯥꯏꯔꯦꯛ ꯅꯪꯅ ꯀꯣꯜ ꯇꯧꯕꯅꯦ ꯑꯦ ꯁꯨꯃꯥꯏꯅ ꯁꯨꯃꯥꯏꯅ ꯇꯧꯕꯅꯦ ꯅꯪꯅ ꯍꯥꯟꯅ ꯅꯪꯁꯦ ꯃꯁꯛ ꯇꯥꯛꯌꯦꯗꯅ ꯑꯩꯁꯦ ꯁꯨꯃꯥꯏꯅ ꯇꯧꯕꯅꯤ ꯗꯤ ꯑꯦꯝꯗ ꯇꯧꯕꯅꯦ ꯑꯗꯣ ꯑꯥꯏ ꯁꯤ ꯑꯦꯁ ꯑꯦꯁ ꯑꯥꯔꯒꯤꯗꯣ ꯑꯩꯩꯅ ꯊꯥꯖꯟꯅꯤꯡꯗꯅ ꯇꯧꯕꯅꯤ ꯑꯗꯣ ꯁꯨꯝ ꯈꯣꯏꯅ ꯄꯥꯎ ꯐꯪꯕꯗ ꯅꯪꯗꯣ ꯑꯗꯨꯃꯥꯏꯅ ꯈꯜꯂꯦ ꯍꯥꯏ ꯑꯗꯨꯗꯨꯅ ꯅꯉꯣꯟꯗ ꯀꯣꯏꯁꯟ ꯈꯤꯇꯪ ꯍꯥꯢꯔꯝꯒꯦ ꯇꯧꯕꯅꯤꯗꯨꯗ ꯆꯃꯝꯅꯕ ꯈꯔ ꯂꯩꯔꯦ ꯀꯣꯏꯁꯟ ꯈꯤꯇꯪ ꯍꯪꯒꯦ ꯇꯧꯕꯅꯤ ꯌꯥꯒꯗ꯭ꯔꯅ
ꯑꯗꯨꯃꯥꯢ ꯍꯥꯏꯕꯅ ꯐꯗꯣꯏ ꯃꯥꯜꯂꯦꯀꯣ
ꯑꯗꯨꯃꯥꯏꯅ ꯇꯥꯏꯔꯤꯛ ꯑꯣꯏꯅ ꯍꯪꯕꯗ ꯑꯩ ꯃꯤꯉꯣꯟꯗ ꯊꯥꯗꯣꯛꯑ ꯄ꯭ꯔꯣꯁꯦꯁꯁꯨ ꯍꯥꯡꯗꯣꯛꯑꯦ ꯅꯪꯅ ꯍꯪꯅꯤꯡꯉꯤꯕ ꯀꯣꯏꯁꯟꯗꯨꯁꯨ ꯌꯧꯅ ꯍꯪꯉꯣꯏ ꯑꯗꯨꯅ ꯀꯥꯟꯅꯗꯦ ꯑꯗꯨ ꯍꯪꯕꯗ ꯀꯩꯗꯧꯕꯩ ꯀꯣꯏꯗꯣꯏꯅꯣ ꯀꯩꯁꯨ ꯀꯥꯏꯗꯦ
ꯍꯣꯢꯗ ꯅꯪꯅ ꯍꯥꯢꯗꯣ ꯆꯩꯝꯃꯦꯗ ꯀꯔꯤ ꯀꯔꯤ ꯀꯔꯤ ꯍꯥꯢꯖꯜꯂ ꯂꯣꯢꯔꯦ ꯑꯗꯨꯃꯥꯢꯅ
ꯑꯩꯈꯣꯏ ꯀꯩꯅꯣꯁꯦ ꯀꯣꯏꯁꯟ ꯆꯦ ꯌꯦꯡꯕꯁꯦ ꯀꯩꯅꯣ ꯇꯧꯔꯗꯤ ꯅꯨꯡꯉꯥꯏꯖꯥꯠꯅꯤꯗ ꯑꯦꯝ ꯁꯤ ꯀ꯭ꯌꯨ ꯉꯥꯛꯇꯒ ꯍꯪꯉꯗꯤ ꯅꯨꯡꯉꯥꯏꯗꯣꯢ ꯖꯥꯠꯅꯦ ꯇꯛ ꯇꯛ ꯇꯛ ꯌꯦꯁ ꯅꯣ ꯌꯦꯁ ꯅꯣ ꯇꯤꯛ ꯆꯨꯝꯃꯤ ꯂꯥꯜꯂꯤ ꯆꯨꯝꯃꯤ ꯂꯥꯜꯂꯤꯗꯪ ꯌꯦꯡꯉ ꯇꯝꯄꯀꯣ ꯁꯨꯃꯥꯏꯅ ꯁꯥꯡꯅ ꯌꯦꯡꯕꯁꯤꯗꯤ ꯀꯨꯏꯅ ꯆꯪꯉꯤꯗ
ꯎꯝ ꯎꯝ
ꯃꯦꯁꯀꯤ ꯀꯩꯅꯣ ꯌꯦꯡꯉꯅꯤ ꯐꯣꯟꯗ ꯌꯦꯡꯕꯔꯣ ꯄꯨꯂꯞ ꯃꯀꯣꯛꯇꯩ ꯌꯦꯡꯕ꯭ꯔꯣ
ꯀꯩꯕ
ꯑꯪꯀꯒꯤ ꯐꯣꯜꯗ ꯌꯦꯡꯕ꯭ꯔꯥ ꯄꯨꯂꯞ ꯃꯀꯣꯛꯇꯩ ꯌꯦꯡꯕ꯭ꯔꯥꯕ
ꯄꯨꯂꯞ ꯄꯨꯂꯞ ꯌꯦꯡꯉꯤꯅꯤꯍꯦ ꯃꯈꯣꯏꯗꯤ ꯑꯪꯀꯒꯤꯗꯤ ꯁ꯭ꯇꯦꯞꯀꯤ ꯃꯥꯥꯛ ꯄꯤꯒꯗꯕꯅꯤ ꯐꯣꯟ ꯍꯦꯛꯇ ꯆꯨꯝꯃꯒ ꯐꯣꯟ ꯂꯥꯥꯟꯕꯩ ꯄꯦꯄ꯭ꯔꯗ ꯂꯣꯢ ꯀꯥꯛꯊꯥꯠ ꯌꯥꯄꯣꯟꯇꯦ ꯃꯥꯅ ꯆꯨꯝꯃꯤ ꯑꯉꯥꯡꯁꯦ ꯈꯪꯅ ꯏꯅ ꯈꯪꯗꯅ ꯏꯅꯗꯣ ꯈꯪꯉꯒ ꯢ ꯈꯪꯉꯒ ꯢ ꯑꯗꯨ ꯑꯟꯁꯔ ꯁꯣꯏꯔꯁꯨ ꯃꯥꯛ ꯄꯤꯕꯤꯒꯗꯣꯏꯅꯤ
ꯑꯪꯣꯗꯤꯔꯣ ꯇ ꯄꯤꯪ ꯑꯩꯈꯣꯢ ꯑꯣꯖꯥꯒꯤ
ꯅꯪꯒꯤꯗꯣ ꯐꯖꯅ ꯇꯥꯗ꯭ꯔꯦ ꯐꯖꯅ ꯍꯥꯏꯌꯣ
ꯑꯩꯈꯣꯏꯒꯤꯅꯦ ꯊꯥꯏꯄꯅꯦ ꯇꯦꯟ ꯇꯥꯝꯃꯛꯄꯕ ꯃꯦꯠꯁꯀꯤ ꯑꯣꯖꯥ ꯑꯃ ꯂꯩꯌꯦꯕ
ꯎꯝ
ꯃꯥꯗꯤ ꯂꯥꯏꯔꯤꯛꯁꯦ ꯁꯨꯝꯝ ꯆꯍꯤ ꯂꯤꯁꯪ ꯁꯤꯠꯅ ꯀꯂ꯭ꯥꯁ ꯇꯦꯟꯒꯤ ꯇꯦꯟꯒꯤ ꯇꯦꯟꯒꯤ ꯑꯗꯨꯝ ꯇꯛꯂꯛ ꯑꯕꯅꯤꯅꯥ ꯑꯩꯈꯣꯢꯒꯤ ꯑꯃꯥ ꯑꯥ ꯀꯩꯅꯣꯁꯦ ꯆꯦꯞꯇꯔ ꯁꯦꯞꯇꯔꯒꯤ ꯀꯣꯏꯁꯟ ꯃꯌꯥꯝꯁꯤꯒꯤ ꯐꯣꯟ ꯈꯟꯒꯠꯂꯛꯄꯤꯗꯣ ꯀꯣꯏꯁꯟ ꯇꯪ ꯌꯦꯡꯕꯤꯗ ꯑꯗꯨ ꯇꯧꯔꯕꯅꯦꯃꯤ ꯅꯕꯣ ꯑꯗꯨ ꯅꯣꯏ ꯇꯧꯔꯛꯇ꯭ꯔꯕ ꯑꯗꯨꯃꯥꯏꯅ
ꯇꯧꯅꯤ ꯇꯧꯕꯅꯤ ꯑꯗꯨꯕꯨꯗꯤ ꯇꯧꯕꯅꯤ ꯑꯩꯁꯨ ꯀꯣꯏꯁꯟ ꯑꯁꯤ ꯁꯤ ꯕꯤ ꯑꯦꯁ ꯁꯤ ꯑꯃꯨꯝ ꯇꯥꯛꯑꯝꯃꯦ ꯑꯗꯨꯃꯥꯢꯅ ꯑꯗꯨꯕꯨꯗꯤ
ꯍꯣꯏ ꯍꯣꯢ ꯍꯣꯏ ꯑꯗꯨꯃꯥꯏꯅ ꯇꯧꯔꯕ ꯑꯩꯏꯗꯤ ꯅꯣꯛꯅꯤꯡꯕꯁꯤ ꯑꯣꯖꯥꯥꯁꯤ ꯄꯨꯔ ꯆꯤꯝꯐ ꯄꯨꯔꯦꯅ ꯑꯗꯣ ꯑꯩ ꯑꯪꯀꯁꯦ ꯌꯥꯝ ꯍꯩꯅꯤꯡꯉꯦ ꯍꯥꯏꯕ ꯍꯩꯌꯨ ꯁꯨꯡꯌꯥ ꯌꯥꯗꯦ
ꯌꯥꯏ ꯑꯪꯀ ꯍꯩꯅꯤꯡꯕ ꯌꯥꯏ ꯍꯥꯏꯒꯗꯕꯅꯤ
ꯍꯤꯟꯗꯤꯕꯒꯕ ꯑꯣꯏꯔꯤ
ꯑꯩꯁꯨ ꯍꯤꯟꯗꯤꯗꯤ ꯌꯥꯝ ꯍꯩꯇꯦ
ꯑꯩꯅ ꯌꯥꯝ ꯄꯥꯝꯖꯔꯛꯄ ꯁꯕꯖꯦꯛ ꯍꯥꯏꯇꯥꯔꯗꯤꯀꯣ ꯁꯤꯚꯁꯀꯨꯝꯕ ꯕꯥꯢꯌꯣ ꯒꯨꯝꯕ ꯁꯨꯝꯕꯁꯤꯅꯥ ꯍꯦꯟꯅꯥ ꯅꯨꯡꯉꯥꯏꯔꯛꯌꯦ ꯃꯥ ꯈꯗꯤ ꯌꯥꯝ ꯐꯪꯉꯦ ꯍꯥꯏꯅ ꯁꯤꯁꯤ
ꯀꯩꯗ
ꯁꯤꯚꯤꯛꯁ ꯑꯦꯀꯣꯅꯣꯃꯤꯛ ꯇꯣ
ꯎꯝ
ꯑꯩꯅ ꯈ꯭ꯋꯥꯏ ꯍꯩꯅꯖꯕ ꯁꯕꯖꯦꯛ ꯑꯥꯔꯠꯁ ꯍꯤꯁꯇ꯭ꯔꯤꯁꯦ
ꯑꯩꯁꯨ ꯍꯤꯁꯇ꯭ꯔꯤꯗꯤꯦꯅꯤ ꯍꯥꯏꯗꯤꯌꯦ
ꯑꯩꯪꯗ ꯍꯧꯁꯦ ꯑꯃ ꯑ ꯏꯌꯣꯂꯣꯖꯤ ꯃꯥ ꯕꯥꯌꯑꯣꯂꯣꯖꯤ ꯁꯕꯖꯦꯛ ꯇꯣ ꯑꯗꯨꯗꯤ ꯐꯖꯅ ꯍꯩꯅꯩꯌꯦꯕ ꯑꯩꯈ ꯑꯩꯁꯦ ꯃꯥ ꯀꯌꯥꯝ ꯐꯪ
ꯕꯥꯏꯌꯣꯂꯣꯖꯤꯁꯦ ꯃꯥꯔꯛꯄꯨꯗꯤ ꯑꯩꯁꯨ ꯐꯪꯉꯛꯑꯦ ꯑꯗꯨꯝ ꯌꯥꯝꯅ ꯑꯪꯀ ꯑꯗꯨꯝ ꯢꯄꯥꯝ ꯄꯝꯅꯩꯕ ꯑꯪꯀ ꯑꯗꯨꯝ ꯖꯣꯔꯣ ꯖꯣꯔꯣ ꯄꯪꯍꯣꯠꯇ ꯍꯣꯠ ꯌꯥꯕ ꯐꯣꯔꯃꯨꯂꯥ ꯑꯃ ꯈꯪꯈ꯭ꯔꯗꯤ ꯂꯣꯢꯔꯦ ꯀꯩꯁꯨ ꯌꯥꯝ ꯍꯩꯕ ꯑꯗꯨꯒ ꯃꯤꯃꯥꯡꯗꯁꯨ ꯍꯥꯏ ꯍꯥꯏꯕꯩꯁꯨ ꯆꯥꯎꯊꯣꯛꯆꯩ ꯍꯥꯏꯕ
ꯎꯝ
ꯃꯤꯅꯥ ꯑꯪꯀ ꯍꯩꯈ꯭ꯔꯗꯤ ꯌꯥꯝꯅꯥ ꯂꯥꯏꯔꯤꯛ ꯍꯩꯕꯗꯧꯅ ꯈꯜꯂꯦꯕꯥ ꯑꯩꯒꯤ ꯋꯥꯈꯜꯗꯅ ꯑꯃꯨꯛ ꯂꯥꯛꯏꯁꯦ ꯑꯪꯀ ꯍꯩ ꯍꯥꯏꯔꯒ ꯂꯥꯏꯔꯤꯛ ꯍꯩꯅ ꯃꯣꯏꯅ ꯈꯜꯂꯤꯁꯤ ꯀꯩꯒꯤꯅꯣ ꯐꯔꯦ ꯑꯗꯨ ꯑꯣꯏꯕꯇꯥꯔꯗꯤ ꯑꯩ ꯑꯪꯀ ꯍꯩꯔꯒꯦ ꯑꯗꯨꯅ ꯃꯌꯥꯝꯗꯣ ꯑꯗꯨꯅ ꯐꯔꯦꯅ ꯈꯜꯂꯒ ꯑꯪꯀꯔꯣꯝꯗ ꯑꯩꯅ ꯄꯥꯄꯤꯗꯣ ꯑꯗꯨ ꯑꯩꯈꯣꯏꯁꯨ ꯅꯨꯡꯉꯥꯏꯅ ꯌꯨꯝ ꯌꯧꯔꯒꯗꯤ ꯍꯣꯝꯋꯥꯛꯄꯤꯔꯛꯄꯗ ꯑꯪꯀ ꯒꯨꯝꯕ ꯑꯩꯅ ꯅꯨꯡꯉꯥꯏꯔꯤꯁꯦ ꯑꯗꯒꯤ ꯒ꯭ꯔꯃꯔ ꯒ꯭ꯔꯃꯔꯒꯨꯝꯕꯁꯦ ꯀ꯭ꯔꯃꯔꯁꯤꯃ ꯑꯩꯈꯣꯏꯒꯤꯥꯁ ꯀꯩꯅꯣ ꯄꯥꯁ ꯅ꯭ꯌꯨ ꯅꯦꯔꯦꯁꯟ ꯀꯔꯤ ꯀꯔꯥ ꯁꯦꯝꯗꯣꯛ ꯁꯦꯝꯖꯤꯟꯗ ꯁꯨꯝ ꯀ꯭ꯂꯥꯁ ꯇꯦꯟꯐꯧꯗꯤ ꯌꯥꯝ ꯅꯨꯡꯉꯥꯏꯔꯝꯃꯦ ꯑꯗꯣ ꯏꯂꯕꯦꯟ ꯇꯨꯌꯦꯞ ꯌꯧꯕꯗꯩꯗꯤ ꯇꯝꯈꯤꯗ꯭ꯔꯦ ꯐꯖꯅ ꯑꯗꯨꯅ ꯑꯗꯨꯝ ꯁꯤꯖꯤꯟꯅꯈꯤꯗ꯭ꯔꯦ ꯑꯗꯒꯤ ꯏꯪꯂꯤꯁꯁꯤꯅ ꯑꯩꯈꯣꯏꯅ ꯇꯣꯏꯅ ꯁꯤꯖꯤꯟꯅꯕ ꯂꯦꯡꯒ꯭ꯋꯦꯖꯁꯨ ꯑꯣꯏꯗ꯭ꯔꯦ ꯑꯗꯨꯝꯅꯅꯦ ꯑꯗꯨꯝ ꯎꯝ ꯑꯍꯥꯟꯕꯩ ꯇꯦꯟꯐꯥꯎꯗ ꯌꯥꯝ ꯍꯩꯅꯔꯦ ꯇꯦꯟꯐꯥꯎꯇꯅꯔꯦ ꯑꯣꯖꯥꯗꯒꯤ ꯍꯦꯛ ꯄꯤꯕꯒ ꯑꯥꯟꯁꯔꯁꯦ ꯑꯗꯨꯝ ꯃꯤꯅꯠ ꯑꯃ ꯐꯥꯗꯤ ꯀꯛꯊꯠ ꯑꯣꯏꯕꯤꯔꯣ ꯑꯣꯖꯥꯅ ꯀꯣꯏꯁꯟꯕꯤꯂꯦ ꯏꯔꯣꯏꯕ ꯗꯥꯟꯁꯔ ꯏꯔꯣꯏꯒ ꯐꯖꯠ ꯄꯤꯁꯟꯕꯤꯔ ꯆꯠꯂꯣꯏ ꯍꯥꯏꯔꯣ ꯑꯩꯈꯣꯏ ꯄ꯭ꯔꯤꯟꯁꯤꯄꯜꯅꯦꯀꯣ ꯁꯗꯨꯅ ꯃꯥꯅꯁꯨ ꯈꯪꯕꯤꯕꯅꯦꯕꯗ ꯃꯥꯁꯦ ꯀ ꯭ꯔꯦꯃꯔ ꯍꯌꯦꯡ ꯑꯗꯨ ꯅꯀꯦꯁꯅ ꯀꯧꯔꯛꯀꯅꯤ ꯀꯔꯤꯗꯣ
ꯑꯩꯅꯟꯅ ꯀꯩꯅꯩꯅꯣꯁꯦ ꯑ ꯒꯔꯃꯔꯁꯦ ꯍꯩꯇꯦꯕ ꯍꯩꯕ
ꯎꯝ
ꯃꯥꯃ
ꯑꯛꯄꯁꯤ ꯆꯦ ꯈꯣꯜꯂꯤꯉꯩꯇꯪꯁꯦ ꯌꯥꯝ ꯂꯥꯜꯂꯤꯗ
ꯑꯗꯣ ꯍꯧꯖꯤꯛꯀꯥꯟ ꯑꯉꯥꯡꯁꯤꯡꯗꯤ ꯍꯣꯏ ꯌꯥꯝ ꯍꯩ ꯍꯥꯏꯗ꯭ꯔꯥ ꯌꯥꯝ ꯍꯩꯇꯦ ꯍꯥꯏꯗ꯭ꯔꯥ ꯌꯥꯝ ꯎ ꯍꯥꯏ ꯂ
ꯑꯉꯥꯡꯁꯤꯡꯁ ꯁꯤꯡꯉꯦ ꯁꯤꯡꯁꯨ ꯁꯤꯡꯉꯦꯕꯀꯣ ꯑꯗꯨꯒ ꯂꯥꯏꯔꯤꯛꯀꯤ ꯑꯣꯏꯅ ꯁꯤ ꯄꯨꯊꯣꯛ ꯊꯣꯛ ꯏꯈ꯭ꯔꯗꯤ
ꯀꯔꯤ ꯐꯔꯤꯕꯗꯤ ꯅꯠꯇꯦ ꯃꯣꯏꯁꯦ ꯁꯤꯡꯕꯅꯦ ꯍꯥꯏꯗꯨꯅꯀꯣ
ꯎꯝ
ꯃ ꯅꯦ ꯍꯥꯏ
ꯑꯄ ꯇ ꯎꯝ
ꯑꯁꯤꯗꯤ ꯈꯔ ꯑꯉꯥꯡ ꯂꯥꯛꯁꯟꯉꯒꯗꯤꯉꯗꯥ
ꯍꯛꯆꯥꯡꯁꯦ ꯑꯦꯛꯁꯇ꯭ꯔꯥ ꯄꯤꯛꯄꯒ ꯂꯧꯗꯨꯅ ꯏ ꯄꯦꯛꯏꯁꯦ ꯍꯥ
ꯇꯧꯔꯤꯁꯦ ꯑꯇꯩꯅꯠꯇꯦꯕ ꯍꯣꯏꯕ ꯇꯝꯃꯤꯗꯅ
ꯎꯝ
ꯎꯝ
ꯒꯥꯔꯤꯗ ꯄꯥꯟꯅ ꯍꯣꯠꯅꯕꯗ ꯑꯗꯨꯝ ꯑꯩꯈꯣꯏ ꯀ꯭ꯂꯥꯁꯇꯥ ꯑꯩꯈꯣꯏꯁꯤꯅ ꯍꯧꯖꯤꯛ ꯑꯣꯏꯗꯤ ꯍꯥꯏꯁ ꯁ ꯑꯩꯈꯣꯏ ꯁꯤꯒꯦꯅ ꯕ ꯑꯩꯈꯣꯏꯁꯨ ꯍꯧꯖꯤꯗꯨꯗ ꯇꯝꯃꯒꯩ
ꯗꯣ ꯅꯪꯁꯦ ꯀꯗꯥꯏꯗ ꯂꯩꯔꯤꯅꯣ ꯅꯪꯁꯦ ꯌꯥꯝ ꯃꯈꯣꯡꯁꯨ ꯑꯝꯇꯗ ꯐꯖꯅ ꯇꯥꯗ꯭ꯔꯦ ꯑꯗꯣ ꯃꯇꯝ ꯑꯝꯇꯥ ꯊꯝꯃꯒ ꯑꯃꯨꯛꯇꯗ ꯇꯧꯔꯛꯑꯣꯕ ꯅꯪ ꯃꯈꯣꯟꯗꯣ ꯌꯥꯝ ꯂꯥꯞ ꯂꯞ ꯇꯥꯏ ꯌꯥꯝ ꯅꯨꯡꯉꯥꯏꯇꯦ ꯇꯥꯕ
ꯑꯒ ꯋꯥ ꯍꯥꯟꯗꯨꯗ ꯍꯜꯂꯥꯛꯑꯒꯦ ꯊꯝ
ꯍꯣꯏ ꯍꯣꯏ ꯍꯣꯏ ꯊꯝꯃꯦ ꯊꯝꯃꯦ